ꯑꯦ ꯇꯥꯕ꯭ꯔꯣ ꯈꯪꯗꯦꯗ ꯃꯨꯠꯈ꯭ꯔꯕ ꯅꯪꯒꯤ ꯈꯣꯟꯗꯣ ꯇꯥꯗꯦꯕ꯫ ꯑꯁꯤꯗꯤ ꯇꯥꯔꯕꯣ ꯅꯪ ꯅꯪ ꯅꯝꯕ꯭ꯔꯣꯏꯅ ꯍꯥꯏꯕꯗꯣ꯫
ꯑꯩꯒꯤ ꯍꯥ
ꯅꯝ ꯅꯝꯕ꯭ꯔꯣ ꯑꯩꯅ ꯍꯥꯏꯕꯗꯣ꯫
ꯅꯝ ꯍꯥ ꯇ ꯅꯝꯕ꯭ꯔ ꯍꯥꯏꯗꯤ ꯀꯩꯅꯣ꯫
ꯁꯦꯃꯤꯠꯇ ꯇꯧꯕ꯭ꯔꯣ?
ꯑꯥ ꯍꯣꯏ ꯍꯧꯖꯤꯛꯇꯤ ꯑꯃꯨꯛ ꯌꯦꯡꯕ ꯀꯥꯟꯗ ꯅꯝꯈ꯭ꯔꯦ꯫
ꯑꯣ ꯀꯌꯥ ꯂꯩ꯫
ꯇꯧꯗ꯭ꯔꯗꯤ ꯌꯥꯗ ꯍꯥ
ꯐꯣꯔ ꯐꯣꯔ ꯂꯩꯕ꯭ꯔꯥ?
ꯑꯍꯥ ꯊ꯭ꯔꯤ ꯂꯩ꯫
ꯑꯣ
ꯅꯪꯗꯤ꯫
ꯑꯩ ꯍꯨꯔꯦꯜ ꯍꯥꯏꯕꯤꯔꯒꯦ꯫
ꯑꯩ ꯋꯥꯆꯦꯞꯇ ꯀꯣꯜ ꯇꯧꯔꯛꯀꯦ ꯑꯩ ꯈꯟꯕꯅꯦ ꯅꯪꯅ ꯇꯧꯔꯛꯈ꯭ꯔꯕꯗꯒꯤ꯫
ꯑꯣ ꯑꯣ ꯑꯩꯗꯤ ꯑꯩ ꯈꯪꯗꯕꯩ꯫
ꯍꯥꯏꯔꯣ ꯍꯥꯏꯔꯣ ꯅꯪꯒꯤ ꯑꯦꯡꯒꯦꯁꯇꯣ ꯋꯥꯠꯂꯤ꯫
ꯑꯩ ꯋꯥꯠꯂꯤꯌꯦ ꯐꯣꯔ ꯁꯤꯛꯁꯁꯨ ꯁꯚꯦꯟ ꯁꯚꯦꯟ
ꯀꯂꯥꯏꯗꯒꯤ ꯍꯦꯟꯕꯅꯣꯗ ꯁꯕꯦꯟꯗꯤ꯫ ꯑꯁ ꯐꯥꯏꯅꯦ ꯐꯥꯏ ꯅꯪꯒꯤ ꯒ꯭ꯔꯦꯁꯟ ꯇꯧꯕꯗꯤ ꯌꯥꯏꯌꯦ꯫
ꯅꯝꯕꯔ ꯂꯣꯏꯅꯃꯛꯅꯦ ꯐꯥ ꯅꯣ ꯅꯨꯄꯤꯗꯣ ꯅꯨꯄꯤꯗꯣ ꯑꯅꯤ ꯅꯨꯄꯥꯗꯣ ꯅꯠꯇꯦ ꯅꯨꯄꯤꯗꯣ ꯑꯍꯨꯝ ꯅꯨꯄꯥꯗꯣ ꯑꯅꯤ
ꯑꯁꯤ ꯆꯨꯝꯃꯦꯍꯦ
ꯍꯩꯔꯦ ꯍꯩꯔꯦ
ꯑꯩꯁꯦ ꯃꯦꯖꯤꯛ ꯇꯧꯔꯤꯅꯦ꯫
ꯑꯥ
ꯃꯦꯖꯤꯛ ꯇꯝꯅꯤꯡꯕ꯭ꯔꯣ ꯑꯩꯉꯣꯟꯗꯒꯤ꯫
ꯍꯣꯏ ꯇꯝꯕ ꯌꯥꯏꯅꯦ ꯀꯟꯅ ꯀꯕ ꯐꯪꯉꯗꯤ꯫
ꯍꯣꯏ ꯇꯝꯕꯤꯒꯦ ꯅꯣꯡꯃ ꯇꯝꯕꯤꯒꯦ ꯐꯖꯅ
ꯁꯦꯁ
ꯅꯪꯁꯨ ꯍꯩꯔꯗꯤ ꯐꯩꯗꯅ
ꯎꯝ ꯎꯝ
ꯑꯗꯨꯅꯦ ꯑꯩꯅ ꯍꯥꯏꯔꯤꯁꯦ ꯅꯪꯅ ꯊ꯭ꯔꯤꯔꯥ
ꯑꯗꯨꯗꯤ ꯂꯥꯜꯂꯦ
ꯅꯪꯅ ꯂꯥꯁ ꯅ ꯅꯪꯅ ꯐꯥꯔꯁꯂꯥ
ꯑꯏ ꯐ꯭ꯔꯁ ꯀꯅ ꯍꯣ ꯑꯥꯢ ꯐ꯭ꯔꯁ ꯅꯠꯇꯔꯤ
ꯑꯗꯨ ꯅꯇꯦ
ꯎꯝ
ꯅꯪꯅ ꯐꯣꯔ꯭ꯠꯅꯦ
ꯑꯩꯅꯥ ꯂꯥꯖ ꯅꯤꯍꯦ ꯑꯦ ꯆꯥꯎꯦ
ꯅꯪꯒꯤ ꯃ꯭ꯌꯨꯖꯤꯛꯁꯤ ꯌꯥꯗ꯭ꯔꯤ
ꯐꯦꯜ ꯆꯠꯂꯦ
ꯐꯪꯁꯟ ꯇꯧꯗ꯭ꯔꯦ
ꯑꯩꯒꯤ ꯃꯦꯖꯤꯛꯁꯦ ꯃꯤ ꯃꯁꯛ ꯈꯪꯗꯕꯒꯤꯅꯦ ꯃꯤ ꯃꯁꯛ ꯈꯪꯉꯦ
ꯆꯁ ꯋꯥ ꯋꯥ ꯋꯥ ꯍ
ꯅꯪꯅ ꯂꯥꯁꯅ ꯑꯗꯨꯒ ꯅꯪꯒꯤ ꯐꯥꯔ꯭ꯁꯇꯤ ꯅꯨꯄꯥꯔꯣ
ꯅꯨꯄꯤꯅ
ꯐꯥꯔꯁꯁꯨ ꯅꯨꯄꯤ ꯁꯦꯀꯦꯟꯁꯨ ꯅꯨꯄꯤ ꯊꯥꯡꯁꯨ ꯅꯨꯄꯥ
ꯊꯥꯔꯗ ꯅꯨꯄꯥ
ꯃꯊꯪ ꯅꯨꯄꯤ ꯃꯊꯪ ꯅꯨꯄꯥ
ꯑꯥ
ꯑꯣ ꯌꯥꯏꯗ ꯑ ꯑꯗꯨꯁꯨ ꯅꯨꯡꯉꯥꯏ ꯍꯣꯏ ꯑꯗꯨ ꯨ ꯅꯨꯡꯉꯥꯏꯔꯝꯒꯅꯤ ꯍꯥꯏꯗꯤ ꯃꯆꯤꯟ ꯃꯅꯥꯎ ꯌꯥꯝꯕꯁꯨ ꯅꯨꯡꯉꯥꯏꯗꯅ
ꯎꯝ
ꯎꯝ ꯑꯗꯣ ꯃꯥ ꯁꯤꯌꯥꯔ ꯇꯧꯅꯕꯁꯨ ꯌꯥꯏꯗꯅ
ꯑꯣ
ꯃꯌꯨꯝ ꯄꯥꯟꯈ꯭ꯔꯕ ꯂꯣꯏꯅꯃꯛ
ꯑꯝꯃꯥ ꯄꯥꯜꯂꯦ ꯑꯃ ꯅꯨꯄꯤ ꯊꯤꯔꯦ
ꯎꯝ ꯑꯇꯩꯗꯤ ꯄꯥꯟꯗꯦꯒꯣ
ꯑꯣ
ꯌꯥꯕ ꯖꯠꯅꯦ
ꯅꯣꯏꯗꯤ
ꯑꯥ ꯑꯃꯁꯨ ꯄꯥꯟꯗꯦꯗ
ꯎꯝ ꯐꯩꯅ ꯑꯣ ꯎꯝ
ꯎꯝ
ꯊꯕꯛ ꯇꯧꯔꯤꯔꯣ
ꯥ ꯅꯤꯀꯣ
ꯀꯔꯤ
ꯑ ꯍꯜꯂꯣ
ꯇꯥꯕ꯭ꯔꯣ
ꯑꯣ ꯇꯥꯔꯦ ꯇꯥꯔꯦ ꯅꯪꯒꯤ ꯅꯦꯠꯇꯣ ꯈꯔ ꯆꯞꯄ ꯍꯥꯏꯔꯣ
ꯅꯥꯏꯁꯤꯐꯀꯤ ꯗꯤꯇꯤꯗꯣ
ꯑꯥ
ꯄꯨꯡ ꯀꯌꯥꯗ ꯆꯠꯄ꯭ꯔꯣ
ꯁꯤꯛꯁ ꯊꯥꯔꯇꯤ ꯁꯚꯦꯟ
ꯑꯣ ꯁꯨꯃꯨꯀ ꯍꯣꯁꯄꯤꯇꯥꯜꯗ ꯂꯦꯛꯑꯅꯤꯅꯦ
ꯍꯣꯏ ꯑꯁ ꯑꯁ ꯇꯥꯗꯦꯗ ꯑꯗꯨꯒꯤ ꯈꯟꯕꯗꯅꯦ ꯋꯥꯈꯜ ꯅꯨꯡꯉꯥꯏꯇ꯭ꯔꯤꯁꯦ
ꯍꯣꯁꯄꯤꯇꯥꯜꯗ ꯇꯝꯅꯗ꯭ꯔꯣ
ꯑꯥ ꯍꯣꯏ ꯑꯃꯨꯛ ꯑꯥ ꯑꯃꯨꯛ ꯑꯃꯨꯛ ꯋꯥꯏ ꯑꯥ ꯑꯩꯈꯣꯏꯗꯣ ꯋꯥꯟ ꯃꯟ ꯍꯦꯜꯂꯦꯕꯀꯣ ꯎꯝ ꯑꯗꯨꯗꯨꯗ ꯋꯥꯟ ꯇꯥꯏꯝꯗꯤ ꯎ ꯑꯉꯥꯡꯗꯤ ꯑꯃꯠꯇ ꯂꯩꯇꯦ ꯋꯥꯠꯇ ꯍꯜꯂꯣ ꯍꯜꯂꯣ ꯍꯜꯂꯣ ꯇꯥꯗꯕ꯭ꯔꯥ
ꯇꯥꯕ꯭ꯔꯣ
ꯇꯥꯏꯌꯦ ꯇꯥꯏꯌꯦ
ꯀꯩꯒꯤꯅꯣꯕ ꯅꯦꯋꯥꯛꯅꯔꯣ ꯀꯔꯤꯔꯣ
ꯇꯥꯔꯕꯣ ꯅꯪꯗꯤ ꯍꯜꯂꯣ
ꯇꯥꯌꯦ ꯇꯥꯌꯦ
ꯑꯝ ꯍꯧꯖꯤꯛꯇꯤ ꯇꯥꯔꯕꯣ
ꯎꯝ ꯎꯝ
ꯑꯩ ꯉꯁꯥꯏ ꯀꯧꯕ ꯅꯪ ꯇꯥꯗꯦ
ꯆꯨꯔꯤꯗꯤꯅꯤ ꯨꯑꯝ ꯇꯥꯏꯑꯦ ꯀꯩ ꯀꯩ ꯍꯥꯏꯕ꯭ꯔꯣ ꯋꯥꯟ ꯃꯟ ꯍꯦꯜꯂꯦ ꯀꯩ ꯍꯥꯏꯕ꯭ꯔꯣ
ꯍꯣꯏ ꯋꯥꯟ ꯃꯟ ꯍꯦꯜꯂꯦ ꯑꯗꯨꯕꯨ ꯃꯇꯝꯗꯅꯦ ꯑꯃꯨꯛ ꯈꯇꯪꯗꯤ ꯑꯩꯈꯣꯏꯒꯤ ꯋꯥ ꯇꯣ ꯑꯉꯥꯡꯗꯤ ꯑꯃꯠꯇ ꯂꯩꯇꯦꯕ
ꯑꯥ
ꯑꯗꯨꯒ ꯑꯉꯥꯡꯗꯣ ꯑꯍꯤꯡꯗ ꯅꯨꯡꯗꯥꯡꯗ ꯀꯞꯄꯛꯄ
ꯑꯣ ꯅꯣꯏ ꯀꯤꯅꯔꯦ
ꯑꯩꯒꯤ ꯎꯝ ꯑꯗꯣ ꯑꯗꯨ ꯀꯤꯅꯕ ꯍꯥꯏꯁꯦ ꯃꯤꯗꯤ ꯂꯣꯏꯅ ꯇꯨꯝꯈ꯭ꯔꯦꯕ ꯑꯗꯨꯒ ꯏꯃꯥꯟꯅꯕꯤ ꯑꯅꯤ ꯇꯥꯕ
ꯑꯣ
ꯎꯝ ꯑꯗꯨꯒꯤ ꯃꯊꯪꯒꯤ ꯅꯦꯛꯁ ꯗꯦꯗꯀꯣ ꯑꯩꯗꯣ ꯇꯨꯝꯕ ꯑꯗꯨꯒ ꯑ ꯃꯣꯏꯅ ꯑꯗꯨꯃꯥꯏꯅ ꯍꯥꯏꯕꯒꯤ ꯑꯩ ꯋꯥꯈꯟꯗ ꯈꯟꯕ꯭ꯔꯥ ꯑꯩꯒꯤ ꯋꯥꯈꯜꯅ ꯈꯟꯕ꯭ꯔꯥꯁꯨ ꯈꯪꯗꯦꯕ
ꯑꯩꯉꯣꯟꯗꯁꯨ ꯀꯞꯄꯤꯛꯑꯦ ꯑꯗꯨꯒꯤ ꯑꯩꯗꯤ ꯇꯨꯝꯕ ꯌꯥꯗ꯭ꯔꯦ ꯌꯥꯗ꯭ꯔꯦ ꯌꯥꯗ꯭ꯔꯦ ꯑꯗꯨꯒ ꯅꯣꯡꯉꯥꯜꯂꯒ ꯑꯩ ꯉꯟꯅ ꯍꯜꯂꯛꯑꯦ ꯑꯗꯨꯒ ꯍꯣꯁꯇꯦꯜꯗ ꯑꯣꯏꯅ ꯇꯨꯝꯃꯦꯕ ꯑꯗꯨ ꯅꯨꯃꯤꯠ ꯑꯃꯗꯤ ꯑꯗꯨꯃꯥꯏꯅ ꯇꯧꯋꯦ ꯑꯗꯨ ꯈꯛꯇꯅꯦ
ꯑꯗꯨꯒꯤꯅꯤ ꯋꯥꯔꯗꯒꯨꯝꯕ ꯀꯩꯅꯣ ꯑꯉꯥꯡꯕ ꯂꯩꯇꯕꯁꯨ ꯌꯥꯎꯔꯝꯅꯤꯀꯣ
ꯍꯣꯏ ꯑꯉꯥꯡ ꯑꯁꯤꯕꯁꯨ ꯃꯌꯥꯝ ꯂꯩꯌꯦꯕ ꯀꯥ ꯑꯃꯗ ꯔꯨꯝ ꯑꯃꯗꯗꯤ ꯑꯦꯕꯣꯔꯁꯟꯒꯨꯝꯕ ꯌꯥꯝꯅ ꯇꯧꯋꯤꯗꯅ ꯍꯧꯖꯤꯛꯀꯥꯟꯗꯤ
ꯎꯝ ꯎꯝ
ꯑꯗꯨ ꯑꯦꯕꯔꯦꯁꯟꯒꯨꯝꯕ ꯇꯧꯕ ꯑꯉꯥꯡꯁꯨ ꯄꯨꯈꯤꯕꯁꯨ ꯌꯥꯎꯋꯦ ꯄꯨꯗꯕꯁꯤꯡꯗꯤ ꯍꯣꯁꯄꯤꯇꯥꯜꯗ ꯊꯝꯃꯦꯕ ꯑꯗꯨꯀꯥꯟꯗ ꯑꯇꯣꯞ ꯑꯇꯣꯞꯄ ꯍꯥꯏꯗꯤ ꯍꯣꯁꯄꯤꯇꯥꯜꯗ ꯊꯝꯕ ꯑꯉꯥꯡꯗꯣ ꯑꯁꯣꯏꯕ ꯍꯥꯏꯗꯤ ꯃꯣꯏ ꯄꯣꯛꯄꯗꯀꯣ ꯁꯣꯏꯅꯥꯏꯕ ꯍꯥꯏꯕ ꯈꯪꯕ꯭ꯔꯥ ꯑꯗꯨꯒꯨꯝꯕꯁꯤꯡꯗꯣ ꯗꯤꯖꯤꯁ ꯀꯟꯗꯤꯁꯟ ꯑꯇꯣꯞ ꯑꯇꯣꯞ ꯄꯣꯛꯄꯒꯤꯅꯦ ꯍꯥꯏꯕ ꯁꯤꯨꯃꯥꯏꯅ ꯇꯧꯔ ꯁꯤꯒꯤ ꯗꯤꯖꯤꯖ ꯀꯟꯗꯤꯁꯟ ꯅꯥꯔꯗꯤ ꯁꯨꯃꯥꯏꯅ ꯄꯣꯛꯀꯅꯤ ꯑꯉꯥꯡ ꯑꯗꯨ ꯍꯥꯏꯕꯒꯤ ꯑ ꯄ꯭ꯔꯦꯛꯇꯤꯀꯦꯜ ꯇꯧꯅꯤꯡꯉꯥꯏꯒꯤ ꯑꯣꯏꯅꯁꯨ ꯊꯝꯕ ꯀꯥꯟꯅꯦꯕ ꯑꯗꯨ ꯑꯃꯁꯨ ꯂꯩꯌꯦꯕ ꯁꯣ ꯂꯣꯜꯂꯒꯀꯣ ꯑ ꯑꯗꯨ ꯑꯗꯨꯀꯥꯟꯗ ꯁꯨ ꯑꯗꯨꯁꯨ ꯂꯩ ꯗꯤ ꯂꯩꯌꯦ ꯑꯗꯨꯗꯨꯒꯤꯁꯨ ꯃꯥꯜꯂꯦ ꯑꯉꯥꯡꯗꯣ ꯑꯍꯤꯡꯗ ꯌꯥꯝꯅ ꯎꯝ ꯌꯥꯝꯅ ꯃꯥꯗꯣꯏ ꯌꯥꯝꯅ ꯄꯨꯛꯅꯤꯡ ꯅꯨꯡꯁꯤꯔꯒ ꯀꯞꯄꯗꯣ ꯈꯪꯕ꯭ꯔꯥ
ꯎꯝ
ꯑꯗꯨꯃꯥꯏꯅ ꯀꯞꯄꯦꯕ ꯅꯪꯗꯤ ꯊꯦꯡꯅꯗꯦ ꯍꯥ
ꯇꯥꯕ꯭ꯔ‌ꯣ
ꯗꯤꯎꯇꯤꯁꯦ ꯀꯩꯗꯧꯕ
ꯀꯩꯅ‌ꯣ ꯅꯪ ꯇꯥꯕ꯭ꯔꯣ
ꯇꯥꯏꯌꯦ
ꯇꯥꯔꯕꯣ ꯇꯥꯕ꯭ꯔꯣ ꯎꯝ ꯑꯩ ꯅꯤꯋꯥꯛꯁꯤ ꯌꯥꯗ꯭ꯔꯥ ꯎꯝ ꯇꯥꯏꯌ‌ꯦ ꯑꯩꯁꯨ ꯀꯩꯅꯣ ꯅꯪꯒꯤ ꯅꯒꯤ ꯗꯤꯇꯤꯗꯣ
ꯎꯝ
ꯊꯥ ꯑꯃ ꯊꯥ ꯑꯃ ꯑꯗꯨꯝ ꯆꯠꯊꯗꯣꯏꯔꯣ
ꯑꯍ ꯍꯟꯗꯛꯀꯤ ꯋꯤꯛꯅ ꯂꯣꯏꯔꯦ ꯅꯥꯏꯠ ꯗ꯭ꯌꯨꯇꯤꯗꯤ ꯑꯗꯨꯒ ꯃꯊꯪꯗꯒꯤꯗꯤ ꯏꯚꯤꯅꯤꯡ
ꯏꯚꯅꯤꯡ
ꯑ ꯏꯚꯅꯤꯡꯗꯤꯀꯣ ꯋꯥꯟ ꯇꯨ ꯁꯚꯦꯟ ꯁꯤꯛꯁ ꯁꯨꯃꯥꯏꯅ ꯑꯣꯏ
ꯑꯣ ꯑꯗꯨꯒ ꯑꯗꯨ ꯂꯣꯏꯔꯦ ꯑꯗꯨ ꯄꯨꯡꯁꯤꯡ ꯂꯣꯏꯔ ꯑꯃꯨꯛꯀ ꯆꯠꯄ
ꯑꯥ ꯍꯣꯏ ꯂꯣꯏꯔꯗꯤ ꯑꯩ ꯑꯃꯨꯛ ꯍꯣꯁꯇꯦꯜꯗ ꯂꯥꯛꯇꯣꯏꯕ
ꯅꯣꯏ ꯍꯣꯂꯤꯗꯦꯒꯨꯝꯕ ꯂꯧꯕ ꯈꯣꯠꯄꯗꯤ ꯀꯃꯥꯏꯅ ꯇꯧꯒꯦ
ꯑ ꯁꯟꯗꯦꯒꯨꯝꯕꯗ ꯑꯥꯎꯇꯤꯡꯒꯨꯝꯕ ꯄꯤꯌꯦ ꯑꯩꯈꯣꯏꯒꯤ ꯑꯥꯎꯇꯤꯡꯒꯨꯝꯕ ꯑꯗꯨꯒ ꯅꯥꯕꯒꯤꯒꯨꯝꯕ ꯑꯩꯈꯣꯏꯅ ꯂꯤꯞ ꯂꯧꯔꯒ ꯑꯥꯎꯇꯤꯡ ꯑꯗꯨꯒꯨꯝꯕ ꯆꯠꯂꯒ ꯍꯣꯁꯄꯤꯇꯥꯜꯗ ꯌꯦꯡꯕ ꯑꯗꯒꯤ ꯍꯣꯏ ꯁꯟꯗꯦꯒꯨꯝꯕꯗ ꯑꯥꯎꯇꯤꯡ ꯈꯛꯇ ꯂꯧꯋꯦ ꯑꯇꯣꯞꯕꯨꯗꯤ ꯂꯧꯗꯦ ꯄꯥꯛꯅ
ꯑꯥꯎꯇꯤꯡ ꯍꯥꯏꯕꯁꯦ ꯅꯣꯏ ꯑꯗꯨꯝ ꯐ꯭ꯔꯤꯗꯝ ꯇꯥꯏꯞꯇꯒꯣ ꯆꯠꯄ
ꯍꯣꯏ ꯍꯣꯏ ꯑꯩꯈꯣꯏꯅ ꯆꯠꯅꯤꯡꯕ ꯃꯐꯝꯗ ꯆꯠꯄ ꯌꯥꯏ ꯑꯥꯎꯇꯤꯡꯗꯣ ꯑꯗꯣ ꯃꯣꯏ ꯑꯋꯥꯔ ꯂꯩꯌꯦ ꯄꯨꯡ ꯑ ꯅꯨꯃꯤꯗꯥꯡꯗꯗꯤ ꯍꯟꯖꯟꯕ ꯌꯥꯗꯦ ꯑꯗꯨꯒꯨꯝꯕ
ꯏꯩ
ꯎꯝ
ꯑꯦꯕ꯭ꯔꯣꯏꯁꯟꯗꯦꯗꯤ ꯀꯣꯏ ꯀꯣꯢꯕꯝꯗ ꯊꯣꯛꯑꯃꯅꯤꯅꯗꯤ
ꯑ ꯑꯦꯕ꯭ꯔꯤ ꯁꯟꯗꯦꯁꯨ ꯊꯣꯛꯄ ꯌꯥꯗꯦ ꯍꯟꯗꯛꯀꯤ ꯁꯟꯗꯦ ꯆꯠꯈ꯭ꯔꯗꯤ ꯅꯦꯛꯁꯀꯤ ꯁꯟꯗꯦꯗ ꯆꯠꯄ ꯌꯥꯗꯦꯕ ꯍ
ꯑꯣ
ꯗꯤ ꯌꯥꯗꯦ ꯑꯗꯨꯕꯨ ꯁꯟ ꯍꯣꯏ ꯁꯟꯗꯦ ꯈꯔ ꯈꯔꯗ ꯆꯠꯄꯣ ꯑꯗꯣ ꯏꯃꯥꯟꯅꯕꯤꯒ ꯃꯃꯥꯡꯒꯤ ꯁꯟꯗꯦꯒꯤ ꯃꯃꯥꯡꯒꯤꯗꯤ ꯁꯨꯇꯤꯅꯦ ꯑꯗꯨꯒꯤ ꯃꯃꯥꯡꯒꯤ ꯗꯦꯠ ꯀꯣ ꯑꯩꯈꯣꯏꯗꯣ ꯗꯦꯠ ꯁꯚꯦꯟꯗꯣ ꯈꯪꯕ꯭ꯔꯥ
ꯎꯝ
ꯗꯦꯠ ꯁꯚꯦꯟꯗꯗꯤ ꯑꯩꯈꯣꯏ ꯑꯩꯈꯣꯏꯒꯤ ꯔꯨꯝꯃꯦꯠꯁꯤꯡꯗꯣ ꯑꯩꯈꯣꯏ ꯀꯪꯂꯥꯗ ꯄꯨꯂꯞ ꯀꯣꯏꯕ ꯆꯠꯂꯦ ꯎ ꯑꯗꯨꯃꯥꯏꯅ ꯆꯠꯂꯦ ꯑꯗꯣ ꯍꯟꯗꯛꯇꯤ ꯆꯠꯇꯕ ꯀꯨꯏꯔꯦ ꯑꯗꯣ ꯍꯟꯗꯛꯇꯤ ꯈꯪꯗꯦ ꯑꯃꯨꯛ
ꯆꯠꯂꯣꯅꯦ ꯀꯣꯏꯊꯣꯛꯂꯒ
ꯆꯠ ꯍꯣꯏ ꯆꯠꯄꯁꯨ ꯌꯥꯏ ꯑꯩꯈꯣꯏꯗꯣ ꯑꯗꯨ ꯃꯃꯣꯛꯇꯤ ꯆꯠꯂꯦ ꯃꯥꯔꯀꯦꯇꯤꯡ ꯆꯠꯄ ꯌꯥꯎꯋꯦ ꯑꯗꯒꯤ ꯀꯣꯏꯕ ꯑꯣꯏꯅ ꯆꯠꯄ ꯌꯥꯎꯋꯦ
ꯎꯝ
ꯆꯥꯄꯣꯠ ꯆꯥꯕꯣ ꯈꯛ ꯆꯠꯄꯁꯨ ꯌꯥꯎꯋꯦ ꯑꯗꯨꯗꯣ ꯑꯗꯨꯃꯥꯏꯅ
ꯑꯅꯝꯕꯗꯤ ꯆꯥꯄꯣꯠ ꯆꯥꯕ ꯑꯣꯏꯔꯝꯃꯅꯤꯅ ꯅꯣꯏꯁꯦ
ꯍꯣꯏ ꯑꯅꯝꯕꯅꯗꯤ ꯑꯆꯥꯄꯣꯠ ꯆꯥꯎꯕꯒꯨꯝꯕ ꯑꯣꯏ